ꯇꯥꯕ꯭ꯔꯣ
ꯇꯥꯏꯌꯦ
ꯑꯣ ꯆꯥꯛ ꯏ ꯁꯨꯝ ꯆꯥꯔꯕ ꯀꯃꯥꯏ ꯇꯧꯔꯒꯦ
ꯆꯥꯛ ꯆꯥ ꯗ꯭ꯔꯤꯖꯥꯕ ꯑꯣꯏꯕ ꯉꯥꯏꯔꯤ ꯊꯕꯛꯇꯨ ꯁꯨꯅꯨꯁꯨꯅ
ꯑꯣ ꯍꯣꯏ ꯉꯁꯤ ꯅꯣꯡꯃꯒꯤꯀꯣ ꯑꯩ ꯇꯧꯕ ꯊꯕꯛ ꯈꯔ ꯍꯥꯏꯔꯛꯀꯦꯕꯀꯣ ꯂꯥꯏꯔꯤꯛꯁꯦ ꯌꯥꯎꯍꯧꯕꯒ ꯑꯗꯨꯝ ꯋꯥꯋꯥꯛꯀꯤꯡ ꯆꯠꯂꯨꯔꯦꯕꯀꯣ ꯅꯣꯡ ꯆꯠꯁꯤꯕꯩ ꯁꯤꯗ ꯇꯥꯕ ꯑꯗꯣ ꯉꯁꯤꯁꯦ ꯆꯠꯇ꯭ꯔꯁꯨ ꯌꯥꯕꯅꯦ ꯑꯩꯁꯦ ꯊꯕꯛ ꯑꯃ ꯂꯩꯕꯒꯤ ꯑꯗꯨꯝ ꯆꯠꯀꯦ ꯈꯜꯂꯒ ꯂꯩꯕꯒꯤ ꯆꯠꯄꯀꯣ ꯉꯁꯤꯁꯦ ꯑꯩꯈꯣꯏꯒꯤ ꯑꯗꯨꯝ ꯏꯉꯥꯒꯤ ꯇꯔꯥꯃꯔꯤꯅꯤ ꯄꯥꯟꯕꯀꯣ ꯅꯨꯃꯤꯠ ꯑꯣꯏꯕꯒꯤ ꯃꯍꯥꯛꯀꯤ ꯤꯞꯗ ꯂꯩꯍꯥꯎ ꯀꯣꯠꯄ ꯇꯥꯏꯌꯦ ꯈꯣꯠꯂꯦ ꯇꯧꯕꯗꯀꯣ ꯂꯩꯍꯥꯎꯁꯦ ꯑꯩꯈꯣꯏ ꯑꯌꯥꯝꯕꯅ ꯍꯧꯐꯝꯁꯦ ꯂꯩꯍꯥꯎꯁꯦ ꯃꯈꯐꯝ ꯋꯥ ꯀꯟ ꯍꯧꯕꯁꯦ ꯑꯩꯈꯣꯏꯒꯤ ꯆꯅꯥ ꯂꯩꯍꯥꯎ ꯑ ꯉꯥꯡꯕꯁꯨ ꯑꯗꯒꯤ ꯆꯗꯣꯟ ꯃꯆꯨꯒꯤ ꯂꯩꯍꯥꯎꯗꯨꯁꯨ ꯑꯗꯒꯤ ꯑꯉꯧꯕ ꯂꯩꯍꯥꯎꯗꯨꯁꯨ ꯁꯣꯏ ꯆꯤꯡꯗ ꯂꯣꯏꯅ ꯐꯪꯉꯦꯕꯀꯣ ꯑꯗꯨ ꯍꯦꯞꯄ ꯑꯣꯏꯅ ꯆꯠ ꯆꯠ ꯀꯦ ꯈꯟꯈꯤꯕꯒꯤ ꯑꯗꯨꯝ ꯅꯨꯡꯁꯤꯕ ꯁꯤꯕꯤ ꯆꯥꯔꯁꯨ ꯆꯠꯀꯦꯅ ꯇꯧꯔꯒ ꯆꯠꯂꯦ ꯑꯗꯨꯒ ꯑꯥ ꯃꯊꯛ ꯌ ꯑꯣꯀꯦ ꯅꯣꯡꯁꯦ ꯇꯥꯍꯩꯗꯕꯅꯦꯕ ꯑꯗꯒꯤ ꯂꯩꯍꯥꯎ ꯃꯌꯥꯝꯁꯤꯁꯨ ꯂꯩꯍꯥꯎ ꯀꯠꯄ ꯅꯨꯃꯤꯠ ꯑꯣꯏꯕꯔꯥ ꯈꯪꯗꯦ ꯃꯤ ꯃꯌꯥꯝꯅ ꯀꯈꯤꯕꯒꯤ ꯀꯩꯁꯨ ꯌꯥꯝ ꯂꯩꯔꯝꯗ꯭ꯔꯦꯕꯀꯣ ꯐꯪꯗ꯭ꯔꯦꯕ ꯍꯥꯏꯇꯥꯔꯦ ꯐꯪꯗꯕ ꯍꯥꯏꯁꯦ ꯑꯗꯨꯝ ꯑꯉꯥꯡꯕ ꯑꯅꯤꯈꯛꯇꯪ ꯂꯩꯔꯝꯃꯦ ꯑꯗꯒꯤ ꯑꯇꯣꯞꯄ ꯆꯤꯀꯤ ꯆꯟ ꯃꯆꯨ ꯂꯩꯍꯥꯎꯁꯨ ꯇꯧ ꯇꯩꯒꯛꯇꯪ ꯂꯩꯔꯝꯃꯦ ꯑꯗꯩ ꯑꯗ ꯂꯩꯍꯥꯎ ꯑꯉꯧꯕꯗꯨꯗꯤ ꯈꯔ ꯍꯦꯛꯄ ꯃꯥꯂꯦ ꯇꯔꯥ ꯀꯨꯝꯔ ꯑꯗꯨꯗ ꯇꯧꯔꯒ ꯄꯨꯊꯔꯛꯑꯦ ꯎꯖꯔꯛꯄ ꯀꯥꯟꯗ ꯑꯗꯨꯝ ꯑꯉꯥꯡꯈꯩꯁꯨ ꯉꯁꯤꯗꯤ ꯕꯣꯟ ꯌꯦꯡꯅꯩ ꯌꯦꯡ ꯂꯩꯔꯝꯃꯦ ꯑꯗꯒꯤꯗꯤ ꯑꯩ ꯉꯁꯤꯁꯦ ꯅꯣꯡ ꯆꯨꯃꯪꯕꯅꯤꯅ ꯎꯇꯤ ꯑꯁꯪꯕ ꯑꯁꯤ ꯆꯥꯅꯤꯡꯒꯨꯝ ꯇꯧꯋꯦꯅ ꯁꯤꯗ ꯄꯥꯈꯣꯡꯂꯥ ꯈꯔ ꯍꯧꯋꯦꯕꯀꯣ ꯄꯥꯈꯣꯡꯂꯥꯗ ꯍꯦꯛꯆꯜꯂꯦ ꯈ ꯟꯕ ꯑꯃꯅꯥ ꯍꯦꯟꯜꯂꯛꯦ ꯑꯗꯒꯤ ꯁꯦꯞ ꯑꯃꯅ ꯑꯅꯧꯕ ꯍꯦꯛꯑꯦ ꯑꯗꯒꯤ ꯀꯩꯅꯣꯁꯨ ꯀꯥꯔꯛ ꯃꯅꯥ ꯑꯅꯧꯕ ꯍꯦꯛꯑꯦ ꯑꯗꯒꯤ ꯑꯩꯈꯣꯏꯒꯤ ꯃꯣꯔꯣꯛ ꯄꯥꯥꯟꯕꯤꯒꯤ ꯃꯅꯥꯗ ꯈꯔ ꯍꯦꯛꯑꯦ ꯊꯧꯅꯝ ꯍꯦꯞꯄꯦ ꯑꯗꯒꯤ ꯃꯣꯏ ꯅꯥꯀꯨꯞꯄꯤ ꯅꯄꯥꯛꯄꯤ ꯇꯧꯔꯒ ꯍꯦꯛꯆꯤꯜꯂꯦꯕꯀꯣ ꯑꯗꯩ ꯑꯩꯈꯣꯏ ꯃꯥꯅ ꯅꯪ ꯃꯥ ꯅꯪ ꯃꯟꯕꯁ ꯅꯪ ꯃꯜꯍꯧꯔꯣ ꯑꯩꯈꯣꯏ ꯊꯣꯡꯕꯗꯤ ꯊꯣꯡꯕꯤꯔꯒꯦ ꯀꯅꯣ ꯍꯥꯏꯔꯒ ꯃꯥꯅ ꯑꯃ ꯂꯧꯔꯦꯕ ꯑꯗꯨ ꯂꯣꯏꯔꯒ ꯆꯥꯛ ꯏꯁꯤꯡꯗꯣ ꯐꯖꯅ ꯊꯣꯡꯗꯣꯛꯑꯦ ꯐꯣꯡꯗꯣꯛꯑꯒ ꯆꯥꯏꯔꯒ ꯀꯣ ꯅꯣꯡꯃ ꯈꯛ ꯈꯛ ꯃꯪꯕꯒ ꯑꯗꯨꯝ ꯇꯨꯝꯕꯗꯣ ꯅꯨꯡꯉꯥꯏꯈꯤꯕꯒꯤ ꯑꯗꯨꯝ ꯇꯨꯝꯒ ꯣ ꯑꯩ ꯄꯨꯡ ꯇꯔꯥꯃꯊꯣꯏ ꯃꯈ ꯑꯗꯨꯋꯥꯏ ꯇꯅ ꯑꯃ ꯃꯈꯥꯏ ꯑꯅꯤ ꯁ꯭ꯋꯥꯏꯗ ꯀꯥꯊꯂꯛꯑꯦ ꯑꯗꯨ ꯅꯪꯗꯤ ꯉꯁꯤꯒꯤ ꯀꯩꯀꯩ ꯊꯕꯛ ꯏꯪꯈꯥꯡ ꯇꯧꯒꯦ ꯑꯩꯉꯣꯟꯗꯁꯨ ꯍꯥꯏꯞ ꯁꯝꯂꯞꯗꯨꯝꯇ ꯍꯥꯏꯔꯛꯎꯗꯨꯅ
ꯁꯤꯗꯤ ꯌꯥꯎꯍꯧꯔꯛꯄꯗꯒꯤ ꯑꯩꯈꯣꯏꯗꯥꯅ ꯍꯥꯟꯅ ꯀꯩꯅꯣ ꯇꯧꯈ꯭ꯔꯦ ꯑꯩꯈꯣꯏꯁꯦ ꯑꯌꯨꯛꯀꯤ ꯆꯥꯕ ꯊꯛ ꯑꯩꯈꯣꯏꯌꯥ ꯆꯥꯈ꯭ꯔꯦ ꯆꯥꯕ ꯂꯣꯏꯔꯀꯥꯟꯗ ꯑꯩꯣꯏꯗꯥꯅ ꯀꯩꯅꯣꯁꯦ ꯒ꯭ꯌꯥꯁ ꯊꯥꯒꯠꯈ꯭ꯔꯦ ꯃꯥꯁꯨ ꯀꯩꯅꯣ ꯇꯧꯕꯒꯤ ꯋꯥꯊꯤꯟ ꯍꯧꯕꯒꯤ ꯑꯗꯒꯤ ꯍꯅ ꯋꯥꯇꯜ ꯍꯈꯣꯏ ꯊꯥꯒꯠꯈꯤꯕꯒꯤꯁꯤꯗ ꯑꯩꯁꯨ ꯁꯣꯝ ꯅꯥꯀꯟꯗ ꯒ꯭ꯌꯥꯁ ꯑꯃꯗꯣ ꯒ꯭ꯌꯥꯁ ꯑꯅꯤ ꯁꯨꯏꯕꯀꯣ ꯆꯥꯛꯈꯨꯝꯒꯤ ꯑꯃ ꯑꯗꯒꯤ ꯑꯆꯥꯄꯥꯎꯅꯕꯒꯤ ꯑꯃ ꯑꯗ ꯁꯥꯄ ꯍꯧꯅꯒꯤꯅ ꯑꯃꯨꯛ ꯃꯥꯒꯤ ꯒ꯭ꯌꯥꯁ ꯐ꯭ꯔꯦꯝ ꯑꯆꯧꯕꯗꯨꯅꯦꯕꯀꯣ ꯃꯇꯣꯞ ꯑꯃꯈꯛꯇꯪ ꯄꯥꯟꯕꯗꯨꯅꯦꯕꯀꯣ ꯑꯗꯨꯗ ꯃꯥꯅ ꯍꯧꯕ ꯃꯥꯅ ꯆꯥꯄ ꯍꯧꯅꯕꯩ ꯊꯥꯒꯠꯄ ꯎꯔꯦꯀꯣ ꯑꯩ ꯁꯣꯝ ꯅꯥꯀꯟꯗ ꯑꯩꯁꯨ ꯊꯥꯒꯠꯂꯦ ꯏꯄꯥ ꯏꯃꯥꯟꯅꯅ ꯊꯕꯛꯇꯨ ꯁꯟꯃꯤꯟꯅꯗ꯭ꯔꯒꯗꯤ ꯀꯨꯏꯅ ꯆꯪꯉꯦꯕ ꯑꯗ ꯃꯥꯅ ꯑꯁꯣꯝꯗꯒꯤ ꯃꯨꯟꯐꯥꯠꯇꯅꯅ ꯋꯥꯇꯜꯁꯦ ꯃꯥꯅ ꯀꯥꯞꯄꯛꯑꯅꯤꯕꯀꯣ ꯑꯗꯨꯒ ꯃꯥꯅ ꯀꯥꯞꯄ ꯄꯣꯠꯇꯣ ꯑꯩꯅ ꯃꯉꯣꯟꯗ ꯂꯧꯔꯨꯔꯒ ꯁꯣꯝ ꯅꯥꯀꯟꯗ ꯑꯩꯅ ꯑꯩꯅ ꯁꯁꯨꯝꯝ ꯅꯥꯀꯟꯗ ꯑꯃꯨꯛ ꯃꯨꯜꯍꯟꯗꯣꯏꯅꯦꯕ ꯑꯗꯨꯃꯥꯏꯅ ꯇꯧꯔꯒ ꯊꯕꯛꯇꯣ ꯊꯨꯗꯣꯏꯕ ꯏꯕꯥꯅꯤ ꯄꯥꯔ ꯄꯥꯔꯒ ꯃꯥꯅ ꯀꯥꯞꯛꯑꯅꯤ ꯑꯩꯅ ꯃꯨꯜꯍꯜꯂꯅꯤ ꯑꯗꯨꯃꯥꯏꯅ ꯇꯧꯔꯦ ꯑꯗꯨꯒ ꯑꯍꯥꯟꯕ ꯃꯔꯣꯟꯁꯦ ꯗ꯭ꯔꯖꯟ ꯇꯔꯥꯒ ꯃꯉꯥ ꯇꯔꯥ ꯇꯞꯂꯣ ꯀꯩꯝ ꯊꯣꯛꯑꯦ ꯑꯗꯨꯒꯤꯗꯨꯃ ꯂꯣꯏꯔꯦꯀꯣ ꯀꯝꯄꯥ ꯑꯆꯧꯕ ꯑꯃ ꯊꯤꯜꯂꯅꯤꯨꯀꯣ ꯑꯗꯒꯤ ꯄꯤꯒꯗꯕꯗꯤ ꯌꯥꯝ ꯌꯥꯝꯃꯦꯕ ꯍꯌꯦꯡ ꯄꯤꯗꯣꯏꯁꯦ ꯗ꯭ꯔꯖꯟ ꯌꯥꯡꯈꯩꯒꯤ ꯃꯊꯛꯇꯅꯦꯕꯀꯣ ꯃꯤ ꯑꯃꯗ ꯄꯤꯗꯣꯏꯁꯦ ꯑꯗꯩ ꯃꯤ ꯑꯃꯗ ꯅꯠꯇ꯭ꯔꯖꯪ ꯀꯨꯟ ꯄꯨꯂꯞ ꯅꯠꯇ꯭ꯔꯖꯪ ꯍꯨꯝꯗ꯭ꯔꯥꯅꯤꯕ ꯑꯗꯒꯤ ꯑꯇꯣꯞꯄ ꯁꯥꯏꯠꯀꯤ ꯈꯔ ꯂꯥꯛꯄꯗꯨꯗꯤ ꯍꯥꯞ ꯑꯗꯨ ꯌꯥꯎꯔꯛꯑꯒꯗꯤ ꯌꯥꯝꯗꯣꯏꯅꯦꯕ ꯑꯗꯨꯒꯤ ꯉꯁꯤꯗꯤ ꯄꯣꯠꯇꯣ ꯑꯃꯨꯛ ꯂꯣꯏꯔꯒ ꯍꯧ ꯑꯃꯨꯛ ꯂꯣꯏꯔꯒ ꯍꯧ ꯑꯃꯨꯛ ꯂꯣꯏꯔꯒ ꯍꯧ ꯁꯨꯝ ꯃꯇꯝꯇꯒꯤ ꯆꯥꯛ ꯆꯥꯕꯒꯤ ꯇꯥꯟꯖꯥꯈꯛꯇꯅꯦꯕ ꯑꯩꯈꯣꯏꯅ ꯀꯥꯏꯊꯣꯛꯑꯒ ꯆꯥꯍꯧꯔꯤꯁꯦ
ꯑꯗꯨꯁꯨ ꯆꯥꯛ ꯆꯥꯕꯩ ꯃꯇꯝ ꯂꯩꯇꯗꯅꯅꯦ ꯉꯥꯏꯍꯥꯛꯇꯪꯗꯤ ꯊꯥꯎꯁꯦ ꯁꯥꯒꯦ ꯁꯥꯔꯁꯤꯅ ꯉꯍꯥꯛꯇꯪ ꯃꯨꯠꯊꯠꯂꯒ ꯆꯥꯍꯧꯔꯁꯤ ꯀꯌꯥꯝ ꯀꯨꯏꯅꯒꯦ ꯃꯤꯅꯤꯠ ꯇꯔꯥꯃꯥ ꯀꯨꯟ ꯃꯉꯥꯗ ꯆꯥꯛ ꯆꯥꯕ ꯃꯇꯝ ꯂꯧꯗꯣꯏꯕꯣ ꯑꯗꯨꯅ ꯍꯥꯏꯔꯒ ꯑꯗꯨꯃꯥꯏꯅ ꯆꯥꯛꯁꯦ ꯍꯥꯊꯨ ꯍꯥꯊꯨ ꯆꯥꯔꯦ ꯑꯗꯨꯒ ꯂꯣꯏꯔꯒ ꯑꯃꯨꯛ ꯍꯧꯋꯅ ꯈꯪꯕ꯭ꯔꯥ ꯑꯗꯣ ꯍꯧꯖꯤꯛꯐꯥꯎ ꯂꯣꯏꯗ꯭ꯔꯤꯕ ꯑꯗꯣ ꯑꯩꯗꯤ ꯀꯨꯏꯅ ꯐꯝꯕꯗ ꯌꯥꯗꯕꯒꯤ ꯑꯩꯒꯤ ꯈ꯭ꯋꯥꯡꯁꯦ ꯅꯥꯕꯅꯤꯅ ꯑꯩꯗꯤ ꯑꯃꯨꯛꯃꯨꯛ ꯑꯃꯨꯛ ꯄ ꯊꯥꯔ ꯃ ꯃꯨꯊꯠ ꯀꯩꯅ ꯇ ꯅꯨꯡꯉꯥꯜꯂꯒꯨꯝꯕ ꯊꯥꯔ ꯂꯣꯏꯔꯦꯅ ꯇꯧꯔꯒ ꯀꯃꯥꯏꯅ ꯇꯧꯔꯒ ꯇꯧꯔꯤꯕ ꯑꯩꯗꯤ ꯈꯪꯕ꯭ꯔꯥ ꯈ꯭ꯋꯥꯡꯁꯤꯅ ꯌꯥꯗꯕꯅꯤꯅ ꯍꯧꯖꯤꯛꯁꯨ ꯑꯩ ꯉꯍꯥꯛꯇꯪ ꯄꯣꯊꯥꯈꯤꯒꯦꯅ ꯑꯩ ꯄꯣꯊꯥꯔꯝꯃꯤꯅꯦꯕ ꯑꯗꯣ ꯊꯕꯛꯇꯤ ꯂꯣꯏꯗ꯭ꯔꯤꯕ ꯂꯣꯏꯗꯤ ꯂꯣꯏꯗꯣꯔꯦ ꯌꯥꯝꯗꯤ ꯌꯥꯝꯃꯛꯇ꯭ꯔꯦ ꯍꯧꯕ ꯂꯣꯏꯗꯣꯔꯦꯕ ꯑꯁꯤ ꯂꯣꯏꯔꯀꯥꯟꯗ ꯑꯃꯨꯛ ꯅꯥꯀꯟ ꯑꯃꯗꯅ ꯑꯃꯨꯛ ꯑꯩꯈꯣꯏ ꯑꯉꯥꯡꯁꯤꯡ ꯂꯩꯥꯏꯔꯤꯛꯁꯤꯡꯁꯤꯗ ꯑꯃꯨꯛ ꯇꯥꯏꯁꯟꯕꯤꯕ ꯍꯟꯖꯟꯕꯤꯕ ꯇꯧꯕ ꯑꯗꯒꯤ ꯄꯦꯛ ꯇꯧꯕꯤꯕ ꯇꯣꯉꯥꯟ ꯇꯣꯉꯥꯟꯅ ꯑꯗꯨꯃꯥꯏꯅ ꯇꯧꯅꯔꯤꯅꯦꯕꯀꯣ ꯑꯗꯣ ꯍꯧꯖꯤꯛ ꯄꯦꯛ ꯇꯧꯗꯧꯕꯁꯨ ꯋꯥꯠꯂꯤ ꯇꯥꯏꯗꯧꯕꯁꯨ ꯋꯥꯠꯂꯤꯕꯀꯣ ꯍꯥꯟꯕꯗꯤ ꯂꯣꯏ ꯂꯣꯏꯔꯦ ꯍꯧꯖꯤꯛ ꯍꯧꯖꯤꯛ ꯍꯧꯔꯤꯕ ꯈꯔꯁꯤꯗ ꯗ ꯉꯥꯏꯔꯤꯕ ꯑꯗꯣ ꯊꯕꯛꯇꯤ ꯋꯥꯠꯂꯤ ꯑꯩꯈꯣꯏ ꯄꯨꯡ ꯇꯔꯥ ꯄꯨꯡ ꯇꯔꯥ ꯈꯤꯇꯪ ꯍꯦꯟꯒꯗ꯭ꯔꯥ ꯑꯗꯨꯀꯗ ꯂꯣꯏꯗꯧꯗꯤ ꯃꯥꯜꯂꯦ ꯉꯁꯤ
ꯍꯣꯏ ꯑꯗꯣ ꯉꯁꯤꯗꯤ ꯑꯃꯨꯛ ꯈꯔꯕꯨ ꯉꯟꯅꯕ ꯂꯣꯏꯅꯍꯈꯩꯗꯤ ꯑꯗꯨꯝ ꯊꯦꯡꯅ ꯅꯪꯉꯥꯏ ꯍꯥꯏꯕꯗꯣ ꯄꯨꯡ ꯕꯥꯔꯣ ꯑꯗꯒꯤ ꯑꯃꯒ ꯇꯥꯒꯦ ꯍꯥꯏꯗꯤ ꯇꯧꯋꯤꯗꯅꯀꯣ ꯑꯗꯨꯝ ꯌꯥꯝ ꯊꯦꯡ ꯏꯤꯡꯅ ꯁꯨꯗ꯭ꯔꯁꯨ ꯈꯣꯠꯀ ꯀꯛꯀ ꯅꯨꯡꯇꯤ ꯈꯔꯒ ꯁꯨꯕꯗꯣ ꯑꯗꯨꯅꯗꯤ ꯐꯩꯌꯦ ꯑꯗꯨꯅꯤ ꯑꯣ ꯑꯩ ꯑꯗꯨꯝ ꯍꯧꯒꯠꯂꯛꯄꯗꯒꯤ ꯀꯣ ꯉꯁꯥꯏꯗꯣ ꯑꯗꯨꯝ ꯍꯩ ꯆꯥꯅꯤꯡꯉꯦꯅ ꯑꯗꯨꯝ ꯍꯩꯅꯧ ꯑꯃꯨꯟꯕ ꯑꯍꯨꯝ ꯂꯩꯔꯝꯃꯦ ꯑꯣ ꯍꯥꯏꯩꯅꯟꯕꯗ ꯆꯥꯕ ꯄꯦꯟꯅꯗꯅ ꯑꯃꯨꯛ ꯑꯁꯪꯕꯗꯨꯣ ꯈꯔ ꯁꯤꯟꯇꯛ ꯇꯧꯕꯗꯣ ꯇꯨꯝꯃꯨꯕꯒꯤ ꯑꯁ ꯑꯁꯥ ꯆꯅꯤꯡꯉꯅ ꯃꯅꯤꯡꯗꯒꯤ ꯍꯩꯅꯧ ꯑꯁꯪꯕ ꯍꯦꯛꯎꯔꯦ ꯑꯗꯨꯒ ꯃꯣꯔꯣꯛ ꯑꯇꯦꯛꯄꯁꯨ ꯍꯧꯋꯦꯕꯀꯣ ꯑꯗꯒꯤ ꯅꯨꯡꯁꯤꯗꯥꯛꯁꯨ ꯐꯧꯕꯗꯨ ꯇꯧꯔꯒ ꯁꯤꯡꯁꯤꯠ ꯆꯠꯂꯒ ꯑꯗꯨꯝ ꯈꯤꯇꯪ ꯀꯨꯞꯍꯜꯂꯒ ꯑꯗꯨꯝ ꯆꯥꯔꯦꯕ ꯃꯦꯠꯂꯒ ꯑꯗꯨ ꯂꯣꯏꯔꯒ ꯏꯅꯥꯎꯄꯥꯗ ꯑꯃꯨꯛ ꯀꯩꯅꯣ ꯇꯧꯁꯤꯅ ꯍꯥꯏꯗꯤ ꯋꯥꯛꯀꯤꯡ ꯊꯣꯛꯎꯁꯤꯅ ꯑꯃꯨꯛ ꯆꯠꯄ ꯆꯠꯄ ꯀꯥꯟꯁꯤꯗ ꯁꯨꯝ ꯆꯠꯄꯀꯣ ꯆꯠꯄ ꯀꯥꯟꯗ ꯑꯩꯈꯣꯏ ꯆꯤꯡ ꯂꯣꯝꯗ ꯆꯠꯄ ꯅꯤꯅꯦ ꯁꯤꯨꯝ ꯃꯈꯣꯡꯁꯤꯗ ꯃꯔꯝ ꯅꯨꯡꯁꯤꯕ ꯃꯌꯥꯝ ꯅꯝꯃꯛꯄ ꯍꯥꯏꯇꯥꯔꯦ ꯑꯗꯣ ꯀꯔꯤꯅꯣ ꯌꯥꯝꯅ ꯅꯨꯡꯁꯤꯁꯤꯕꯨ ꯅ ꯑꯗꯨꯝ ꯌꯦꯡꯁꯤꯜꯂꯨꯀꯥꯟꯗ ꯊꯩꯕꯣꯡꯁꯦ ꯐꯖꯅ ꯃꯨꯜꯂꯒ ꯂꯩꯔꯝꯕꯅꯦꯕ ꯇꯩꯕꯣꯡꯁꯦ ꯍꯦꯛꯇ ꯍꯥꯏ ꯍꯧꯛ ꯍꯩ ꯍꯩ ꯀꯩꯅꯣ ꯃꯊꯛꯁꯤꯗ ꯃꯨꯟꯗ ꯂꯩꯔꯝꯕꯗ ꯍꯦꯛꯑꯦ ꯂꯥꯛꯑꯦ ꯑꯗꯨꯒ ꯌꯨꯝꯗ ꯄꯨꯔꯛꯑꯦꯕꯀꯣ ꯊꯩꯕꯣꯡꯁꯦ ꯀꯩ ꯍꯥꯏꯅꯤ ꯌꯥꯝꯅ ꯍꯥꯎꯕꯗꯣ ꯑꯣꯏꯕ ꯍꯥꯏꯗꯤ ꯎꯊꯛꯇ ꯃꯨꯟꯕꯅꯤꯅ ꯏꯅꯥꯎꯄꯥꯗꯨꯅꯦ ꯑꯗꯒꯤ ꯑꯩꯈꯣꯏ ꯃꯅꯤꯡꯒꯤ ꯃꯆꯧꯒꯤ ꯃꯆꯥ ꯅꯨꯨꯄꯥ ꯏꯅꯥꯎꯄꯥ ꯑꯃꯁꯨ ꯂꯩꯌꯦꯕꯀꯣ ꯑꯗꯨꯒꯗ ꯑꯩꯈꯣꯏ ꯑꯍꯨꯝꯅ ꯆ ꯊꯩꯕꯣꯡꯁꯦ ꯍꯨꯝꯐꯨ ꯍꯨꯝꯗ꯭ꯔꯥ ꯁꯨꯕꯅꯤ ꯃꯄꯨꯝꯗꯨꯃ ꯂꯣꯏ ꯆꯥꯕꯅꯦꯃꯦ ꯃꯄꯐꯝꯗꯨꯒꯤꯅꯦ ꯍꯥꯏꯗꯤ ꯁꯔꯨꯛ ꯃꯉꯥ ꯊꯣꯛꯄꯩ ꯑꯃꯈꯛꯇꯅꯦꯕ ꯈꯥꯛꯈꯤꯕ ꯍꯥꯏꯗꯤ ꯑꯩꯈꯣꯏꯅ ꯑꯃꯨꯛ ꯄ ꯂꯥꯛꯑꯒ ꯆꯥꯅꯕ ꯑꯗꯒꯤ ꯑꯩꯈꯣꯏ ꯥꯎ ꯆꯥꯅꯤꯡꯉꯥꯏ ꯈꯔ ꯈꯥꯏ ꯑꯗꯩ ꯏꯃꯨꯡꯒꯤꯩ ꯈꯔ ꯆꯥꯅꯕꯅ ꯑꯗꯨꯃꯥꯏꯅ ꯊꯩꯕ ꯕꯨ ꯑꯩꯈꯣꯏ ꯑꯍꯨꯝꯅ ꯃꯄꯨꯡ ꯑꯆꯧꯕ ꯑꯗꯨꯅ ꯂꯨꯞ ꯆꯥꯕ ꯉꯝꯕꯅꯤ ꯑꯩ ꯀꯩꯅꯣ ꯃꯒꯤ ꯊꯩꯕꯣꯡꯁꯨ ꯍꯥꯎꯕꯁꯨ ꯍꯥꯎꯋꯦ ꯑ ꯆꯥꯕꯁꯨ ꯄꯦꯟꯕ ꯅꯥꯏꯗꯦ ꯈꯜꯂꯒꯅꯦ ꯐꯖꯅ ꯆꯥꯈꯤꯕ ꯋꯥꯅꯤꯗ
ꯉꯁꯥꯏꯒꯤ ꯎꯊꯛꯇꯒ ꯃꯨꯟꯕ ꯑꯣꯏꯕꯅꯤꯅ ꯃꯃꯨꯟ ꯐꯥꯅ ꯃꯨꯜꯂꯦꯗꯅꯀꯣ ꯑꯗꯨꯅ ꯑꯃꯨꯛꯁꯨ ꯍꯦꯟꯅ ꯃꯍꯥꯎꯗꯣ ꯍꯦꯟꯅ ꯊꯣꯛꯄ ꯍꯦꯟꯗꯣꯏꯅꯦꯕ ꯑꯩꯈꯣꯏ ꯑꯣꯝꯃꯒ ꯃꯨꯟꯕꯗꯨꯕꯨꯗꯤ ꯉꯁꯥꯏ ꯎꯊꯛꯇ ꯃꯨꯟꯕ ꯍꯥꯏꯁꯤꯒꯗꯤ ꯑꯗꯨꯝ ꯈꯦꯠꯅꯗꯣꯏꯅꯤꯗꯅ ꯑꯗꯨꯒꯤ ꯍꯦꯟꯅꯁꯨ ꯍꯥꯎꯕꯗꯣ ꯑꯗꯨꯅꯁꯨ ꯑꯣꯏꯔꯝꯒ ꯑꯃꯅꯤ ꯑꯗꯣ ꯑꯩꯗꯤ ꯌꯥꯝ ꯀꯟꯅ ꯍꯦꯟꯅ ꯄꯥꯝꯕꯗꯨ ꯑꯣꯏꯗꯤ ꯍꯈꯣꯏ ꯃꯥꯏ ꯃꯅꯝ ꯀꯩꯀꯥ ꯌꯥꯝ ꯅꯨꯡꯁꯤ ꯑꯗꯨꯒ ꯆꯥꯕꯁꯨ ꯑꯗꯨꯝ ꯆꯥꯏꯕꯀꯣ ꯑꯗꯨꯝ ꯃꯇꯝ ꯑꯅꯤ ꯑꯍꯨꯝꯒ ꯑꯗꯨꯝ ꯆꯥꯔꯒ ꯑꯗꯨꯝ ꯑꯣꯛꯄꯗꯤ ꯑꯣꯏꯌꯦꯕꯀꯣ ꯑꯩ ꯌꯥꯝ ꯀꯥ ꯍꯦꯟꯅ ꯆꯥꯕ ꯑꯣꯏꯗꯦꯕꯩꯕꯨꯡꯁꯦ ꯑꯩꯅ ꯍꯧꯖꯤꯛ ꯌꯥꯝ ꯀꯟꯅ ꯆꯥꯅꯤꯡꯉꯁꯤꯦꯅꯅꯦ ꯆꯦꯡꯒꯨꯝ ꯃꯇꯝꯅꯤꯗ ꯆ ꯆꯦꯡꯒꯨꯝ ꯌꯥꯝ ꯆꯥꯅꯤꯡꯉꯦ ꯊꯥꯏꯅꯗꯤ ꯑꯩꯈꯣꯏ ꯆꯦꯡꯒꯨꯝꯁꯦ ꯁꯨꯡꯂꯩ ꯂꯩꯇꯦꯕ ꯑꯩꯈꯣꯏꯒꯤ ꯍꯤꯡꯒꯣꯜ ꯃꯇꯣꯟꯁꯤꯗ ꯀꯧꯕꯤ ꯂꯥ ꯄꯥꯝꯕꯤ ꯑꯍꯨꯝ ꯃꯔꯤ ꯍꯧꯔꯝꯃꯤ ꯑꯆꯧ ꯑꯆꯧꯕ ꯁꯤꯒꯤ ꯃꯈꯣꯡꯁꯦ ꯂꯥꯏꯁꯧ ꯃꯌꯥꯝ ꯑꯃ ꯁꯧꯋꯦꯕ ꯈꯝꯕ꯭ꯔꯥ ꯑꯗꯨꯗ ꯆꯍꯤ ꯈꯨꯗꯤꯡꯒꯤꯅꯦ ꯆꯦꯡꯒꯨꯝꯁꯦ ꯄꯥꯛꯇꯛꯅꯅ
ꯄꯥꯛꯇꯛꯅꯅ ꯍꯥꯏꯁꯤ ꯑꯗꯨꯛꯀꯤ ꯃꯇꯤꯛ ꯌꯥꯝꯅ ꯆꯣꯡꯉꯤꯀꯣꯝꯕꯔ ꯑꯗꯣ ꯑꯗꯨꯗꯨꯅ ꯑꯩꯈꯣꯏꯗꯤ ꯆꯤꯡꯒꯨꯝꯁꯦ ꯑꯃꯨꯛꯇꯕꯨ ꯂꯩꯔ ꯆꯥꯔꯛꯇꯦꯕ ꯑꯩꯈꯣꯏꯅꯁꯨ ꯌꯣꯟꯊꯣꯛꯇꯦ ꯑꯗꯨꯒ ꯑꯩꯈꯣꯏ ꯑꯩꯈꯣꯏꯗ ꯆꯣꯡꯕꯁꯤꯡꯁꯦ ꯑꯩꯈꯣꯏꯅ ꯑꯗꯨꯝ ꯍꯦꯛꯑꯒ ꯍꯣꯏ ꯑꯩꯈꯣꯏꯒꯤ ꯃꯔꯤ ꯃꯇꯥꯁꯤꯡ ꯑꯗꯒꯤ ꯑꯩꯈꯣꯏꯒꯤ ꯂꯩꯃꯤꯟꯅꯔꯤꯕꯁꯤꯡ ꯃꯣꯏꯁꯨ ꯑꯗꯨꯝ ꯆꯥꯅꯤꯡꯕ ꯀꯧꯕ ꯍꯥꯏꯅꯀꯣ ꯑꯩꯈꯣꯏꯅ ꯑꯗꯨꯝ ꯄꯤꯗꯅ ꯈꯣꯠꯇꯅꯕꯨꯗꯤ ꯇꯧꯕ ꯑꯗꯨꯒ ꯑꯩꯈꯣꯏ ꯂꯩꯔꯒꯗꯤ ꯆꯥ ꯆꯥꯔꯛꯇꯦꯕ ꯍꯧꯖꯤꯛꯀꯥꯟꯗꯅꯦ ꯑꯩꯈꯣꯏ ꯂꯩꯔ ꯆꯥꯔꯛꯏꯁꯦ ꯉꯁꯥꯏꯒꯤ ꯀꯧꯕꯤꯂꯥ ꯀꯩꯀꯥꯗꯨꯣ ꯃꯇꯝꯒꯤ ꯃꯇꯨꯡ ꯏ ꯃꯇꯨꯡꯏꯟꯅ
ꯑꯩꯈꯣꯏ ꯌꯨꯝ ꯁꯥꯖꯤꯜꯂꯛꯄ ꯈꯣꯠꯆꯜꯂꯛꯄꯒꯤ ꯂꯣꯏ ꯌꯥꯟꯊ ꯈꯣꯠꯇ ꯇꯧꯔꯕꯅꯤꯅ ꯆꯍꯤ ꯁꯦꯡꯒꯣꯝꯗꯁꯨ ꯆꯣꯡꯗ꯭ꯔꯦꯕ ꯍꯧꯖꯤꯛꯇꯤ ꯃꯇꯝꯗꯨ ꯂꯥꯏꯁꯧ ꯁꯧꯔꯝꯕꯒꯤ ꯍꯧꯖꯤꯛꯇꯤ ꯁꯧꯗ꯭ꯔꯦꯕ ꯖꯒꯥꯗꯣ ꯑꯩꯈꯣꯏ ꯍꯧꯖꯤꯛ ꯌꯨꯝ ꯊꯥꯖꯤꯟꯈ꯭ꯔꯦꯕ ꯍꯖꯤꯛꯇ ꯅꯤꯡꯁꯤꯡꯉꯛꯑꯀꯥꯟꯗ ꯄꯥꯝꯃꯏꯉꯣ ꯊꯥꯏꯅꯒꯤ ꯃꯇꯝꯗꯣ ꯍꯣꯏ ꯌꯥꯝ ꯑꯣꯏꯅꯤꯡꯉꯦ ꯈꯪꯕ꯭ꯔꯥ
ꯀꯤꯌꯦꯕꯀꯣ ꯍꯥꯏꯕꯗꯤ ꯄꯈꯟ ꯍꯥꯏꯗꯤ ꯃꯈꯟꯗ ꯈꯪꯗ ꯇꯥꯔꯒꯗꯤ ꯍꯣꯏ ꯑꯩꯈꯣꯏꯕꯨ ꯍꯣꯏ ꯂꯩ ꯃꯇꯝꯗꯗꯤ ꯑꯗꯨꯝ ꯃꯣꯏꯗꯗꯤ ꯑꯁꯤ ꯆꯥꯕ ꯌꯥꯕꯅꯤ ꯑꯁꯤ ꯆꯥꯕ ꯌꯥꯗꯦ ꯈꯣꯝꯊꯣꯛꯄꯤꯒꯦ ꯍꯥꯏ ꯍꯥꯏꯔꯒ ꯃꯌꯥꯝ ꯂꯩꯕꯅꯦꯕꯀꯣ ꯑꯗꯨꯗꯨꯒ ꯍꯧꯖꯤꯛ ꯀꯥꯏꯕ ꯃꯇꯝꯗꯗꯤ ꯑꯩꯈꯣꯏ ꯃꯥꯁꯨ ꯀꯥꯏꯔꯦ ꯀꯥꯏꯅ ꯈꯪꯕ ꯑꯣꯏꯗꯦꯕ ꯑꯁꯤꯅ ꯆꯥꯕ ꯌꯥꯕꯅꯤ ꯌꯥꯗꯕꯅꯤꯅ ꯑꯗꯨꯝ ꯆꯥꯒꯗꯕꯩꯀꯣ ꯑꯗꯨꯒ ꯑꯩꯈꯣꯏꯅ ꯑꯉꯥꯡ ꯑꯣꯏꯔꯤꯀꯥꯟꯗꯗꯤ ꯆꯦꯡꯒꯨꯝꯝꯗꯤ ꯆꯣꯡꯗꯦꯕꯀꯣ ꯑꯗꯨꯒ ꯑꯩꯈꯣꯏꯗꯤ ꯁꯟ ꯂꯣꯏꯔꯝꯕꯒꯤ ꯑꯩꯈꯣꯏꯒꯤ ꯀꯩꯅꯣ ꯆꯔꯨꯁꯦ ꯌꯥꯝ ꯌꯥꯝ ꯄꯩꯔꯦ ꯊꯝꯃꯦꯕ ꯅꯣꯡ ꯃꯇꯝꯕ ꯃꯇꯝꯁꯦ ꯆ ꯃꯊꯛꯇꯊꯊꯔꯒ ꯂꯩ ꯃꯊꯛꯁꯦ ꯑꯩꯈꯣꯏꯅꯨ ꯆꯔꯨ ꯌꯦꯟꯁꯦ ꯐꯖꯅ ꯆꯣꯡꯗꯅꯦꯕ ꯆꯔꯨ ꯌꯦꯟꯁꯦ ꯆꯣꯡꯉꯒ ꯑꯗꯨꯝ ꯍꯥꯏꯗꯤ ꯑꯃꯨꯛ ꯃꯔꯨ ꯀꯩꯝꯇ ꯍꯨꯜꯂꯨꯕ ꯅꯠꯇꯦ ꯆꯔꯨ ꯌꯦꯟꯁꯤ ꯍꯦꯛꯑꯒ ꯆꯥꯕꯗꯣ ꯑꯗꯨꯃꯥꯏꯅ ꯆꯥꯏꯌꯦꯕꯣꯠ ꯌꯥꯝ ꯍꯥꯎꯕꯗꯣ ꯑꯗꯨ ꯃꯇꯝꯗꯨꯗꯗꯤ ꯑꯗꯨꯝ ꯃꯁꯥ ꯃꯧꯅ ꯆꯣꯡꯖꯕꯅꯤꯅ ꯂꯩꯕ ꯈꯣꯠꯄꯁꯨ ꯑꯗꯨꯝ ꯇꯧꯖꯗꯦ ꯑꯗꯨꯣ ꯍꯧꯖꯤꯛꯀꯥꯟꯗꯤ ꯑꯃꯨꯛ ꯌꯥꯝ ꯁꯥꯟꯅꯔꯦꯅ ꯀꯣ ꯃꯥꯒꯤ ꯄ꯭ꯂꯥꯁꯇꯤꯛ ꯄ꯭ꯂꯥꯁꯇꯤꯛꯇ ꯇꯧꯔꯒ ꯆꯔꯨꯁꯦ ꯍꯥꯞꯆꯤꯜꯂꯒ ꯃꯔꯨ ꯍꯨꯟꯖꯤꯜꯂꯒ ꯑꯗꯨꯝꯣꯏ ꯑꯗꯨ ꯅꯍꯥꯟꯋꯥꯏ ꯆꯥꯈꯤꯕꯗꯨ ꯍꯧꯖꯤꯛ ꯆꯥꯔꯛꯏꯁꯤꯒ ꯃꯍꯥꯎꯗꯨꯣ ꯑꯗꯨꯝ ꯍꯥꯏꯗꯤ ꯇꯣꯡꯉꯥꯜꯂꯦꯕ ꯅꯍꯥꯟꯋꯥꯏ ꯆꯥꯈꯤꯕꯗꯨꯅ ꯌꯥꯝ ꯊꯤꯅ ꯍꯥꯎꯕꯒꯤ ꯇꯥꯏꯞꯇꯒ ꯇꯧꯔꯒ ꯇꯧꯕꯗꯣ ꯑꯗꯨꯃꯥꯏꯅ ꯇꯧꯋꯦꯕꯀꯣ
ꯑꯗꯨꯕꯨꯗꯤ ꯑꯊꯥꯕꯁꯤꯒꯗꯤ ꯉꯁꯥꯏꯒꯤ ꯃꯁꯥꯅ ꯑꯗꯨꯝ ꯑꯩꯈꯣꯏꯒꯤ ꯂꯩꯕꯥꯛ ꯃꯅꯨꯡꯗꯒꯤꯒꯤ ꯃꯇꯣꯝꯗ ꯆꯣꯡꯈꯠꯂꯛꯄꯗꯨꯒꯗꯤ ꯃꯍꯥꯎꯗ ꯑꯗꯨꯝ ꯈꯦꯠꯅ ꯇꯥꯕꯅꯤ ꯑꯗꯨꯅ ꯍꯧꯖꯤꯛꯀꯤ ꯆꯦꯡꯒꯨꯝꯁꯦ ꯑꯩꯈꯣꯏꯅ ꯑꯩꯈꯣꯏꯗ ꯍꯧꯔꯝꯕ ꯆꯔꯝꯗ ꯆꯤꯡꯒꯨꯝ ꯔꯦ ꯍꯥꯏꯕꯥ ꯀꯩ ꯍꯥꯏꯗꯅꯣ ꯈꯪꯗꯦꯣ ꯑꯩꯈꯣꯏꯒꯤ ꯀꯥꯞ ꯑꯅꯤꯃꯨꯛꯀ ꯁꯥꯡꯕꯗꯣ ꯑꯗꯨꯗꯨꯅꯦꯕ ꯈꯪꯕ꯭ꯔꯥ ꯑꯗ ꯆꯤꯡꯒꯨꯝꯕ ꯃꯈꯜꯕꯨꯗꯤ ꯌꯥꯝ ꯂꯩꯕꯅꯦ ꯃꯃꯤꯡꯗꯣ ꯈꯪꯗ꯭ꯔꯔꯤꯅꯦ ꯍꯧꯕꯥꯛ ꯆꯤꯡꯒꯨꯝ ꯀꯥꯏꯅꯁꯨ ꯌꯥꯝ ꯂꯩꯕꯅꯦꯕꯀꯣ ꯑꯗꯨꯒꯨꯝꯕ ꯃꯈꯜꯗꯨꯗꯤ ꯈꯪꯗ꯭ꯔꯦꯕ ꯑꯩꯈꯣꯏꯅ ꯍꯧꯖꯤꯛ ꯀꯁꯤꯅꯅꯦ ꯑꯩꯈꯣꯏꯒꯤ ꯆꯦꯡꯒꯨꯝ ꯅꯥꯔꯤꯟ ꯍꯥꯏꯕꯒꯨꯝ ꯍꯥꯏꯕꯅꯦꯕ ꯑꯩꯈꯣꯏ ꯁꯥꯡꯗꯣꯡ ꯁ ꯑꯩꯈꯣꯏꯒꯤ ꯐꯨꯨꯞꯄ ꯃꯇꯝꯗ ꯅꯤꯡ ꯅꯤꯡ ꯅꯤꯡ ꯀꯥ ꯍꯥꯏꯔꯒ ꯇꯧꯔꯒ ꯐꯨꯨꯞꯄꯗꯣ ꯑꯗꯨꯏ ꯆꯤꯡꯒꯨꯝꯗꯨꯅꯦꯕ ꯈꯕ꯭ꯔꯥ ꯑꯗꯨꯅ ꯈ꯭ꯋꯥꯏꯗꯒꯤꯁꯨ ꯍꯦꯟꯅ ꯇꯥꯡꯉꯤꯕ ꯁꯤꯒꯨꯝ ꯃꯌꯥꯝꯗꯒꯤ ꯑꯗꯣ ꯑꯗꯨꯒꯤ ꯆꯦꯡꯒꯨꯝꯗꯣ ꯌꯥꯝ ꯆꯥꯅꯤꯡꯉꯤ ꯍꯧꯖꯤꯛꯁꯦ ꯀꯨꯏꯔꯦ ꯆꯥꯗꯕ ꯑꯩ ꯍꯧꯖꯤꯛ ꯆꯥꯅꯤꯡꯗꯦ ꯁꯦꯡꯒꯨꯝ ꯆꯥꯅꯤꯡꯉꯤ ꯀꯪꯂꯥꯌꯥꯟ ꯆꯥꯅꯤꯡꯉꯤ ꯑꯗꯒꯤ ꯎꯆꯤ ꯃꯨꯅꯥ ꯆꯥꯅꯤꯡꯏꯤ ꯃꯇꯝ ꯃꯇꯝꯒꯤ ꯑꯣꯏꯅ ꯁꯨꯝ ꯑꯩꯈꯣꯏꯒꯤ ꯀꯩ ꯍꯥꯏꯅꯤ ꯃꯥꯒꯤ ꯃꯇꯝꯗ ꯂꯥꯛꯑꯀꯥꯟꯗ ꯑꯩꯈꯣꯏ ꯍꯦꯛ ꯅꯤꯡꯁꯤꯡꯉꯒ ꯆꯥꯅꯤꯡꯕꯗ ꯑꯗꯨꯅꯦꯕ ꯑꯣꯏꯔꯤꯁꯦ ꯑꯗꯤ ꯑꯩꯈꯣꯏꯅ ꯆꯩꯔꯥꯎꯕꯗꯒ ꯆꯥꯕꯗꯣ ꯀꯩꯕ ꯎꯌꯦꯟ ꯎꯌꯦꯟꯒꯗꯕꯅ ꯆꯩꯔꯥꯎꯕ ꯃꯇꯝꯗ ꯑꯗꯨꯝ ꯅꯤꯡꯁꯤꯡꯪꯉꯛꯏ ꯑꯗꯨꯅꯨꯡ ꯉꯥꯏꯗꯅ ꯑꯗꯨꯃꯥꯏꯅ ꯍꯧꯖꯤꯛ ꯃꯇꯝ ꯂꯥꯛꯄꯁꯤꯗ ꯑꯩꯅ ꯒꯨꯝꯅ ꯈꯥꯅꯤꯡꯅ ꯆꯪꯉꯛꯄ ꯀꯪꯂꯟꯁꯦ ꯌꯥꯝ ꯆꯥꯅꯤꯡꯉꯦ ꯍꯧꯖꯤꯛꯁꯦ ꯀꯪꯂꯥꯟ ꯀꯩꯀꯥꯁꯦ ꯌꯥꯝ ꯇꯥꯡꯉꯤ ꯍꯥꯏꯕ ꯀꯩꯅꯣ ꯀꯧꯇꯥꯗꯨꯗ ꯂꯨꯄꯥ ꯆꯍꯨꯝ ꯆꯍꯨꯝ ꯌꯥꯡꯈꯩꯒ ꯍꯥꯏꯕ ꯈꯪꯕ꯭ꯔꯥ ꯑꯗꯨꯗ ꯑ ꯀꯣꯟꯅ ꯆꯥꯔꯒꯦ ꯑꯗꯨꯅ ꯑꯩ ꯉꯍꯥꯟ ꯍꯪꯗꯦ ꯍꯪꯉꯝꯃꯕꯅꯦꯕ ꯑꯩꯅ ꯉꯍꯥꯟ ꯀꯩꯊꯦꯜ ꯊꯣꯛꯇ ꯊꯦꯡꯅꯔꯛꯑꯦꯕ ꯑꯗꯒꯤ ꯀꯩꯅꯣꯗꯨꯒ ꯑꯩꯅ ꯆꯥꯅꯤꯡꯉꯤꯁꯦ ꯍꯧꯖꯤꯛꯀꯤ ꯑꯩꯅ ꯍꯥꯏꯕꯗ ꯎꯆꯤ ꯃꯅꯥꯗꯣ ꯎꯆꯤ ꯃꯅꯥꯒ ꯃꯪꯒꯜ ꯇꯤꯀꯠ ꯇꯧꯔ ꯉꯧꯕꯗꯣ ꯌꯥꯝ ꯆꯥꯅꯤꯡꯉꯦꯕ ꯀꯪꯅ ꯇꯧꯔ ꯉꯧꯕꯗꯣ ꯆꯥꯅꯤꯡꯕ ꯆꯥꯅꯤꯡꯕ ꯉꯥꯡꯉꯥꯏ
ꯑꯩꯗꯤ ꯑꯃꯨꯛꯀ ꯀꯣ ꯀꯪꯂꯥ ꯌꯦꯡꯕꯗꯤ ꯌꯥꯝ ꯄꯥꯝꯃꯦ ꯑꯗꯨꯝ ꯇꯃꯥꯏꯗꯒꯨꯝꯕ ꯑꯩꯈꯣꯏ ꯑꯩꯈꯣꯏ ꯄꯨꯄꯨ ꯂꯩꯔꯤꯀꯥꯟꯗ ꯃꯣꯏꯗꯤ ꯏꯁꯩ ꯁꯛꯄꯒꯤ ꯀꯪꯂꯥ ꯌꯦꯟ ꯆꯥꯕꯁꯤ ꯈꯣꯟ ꯐꯩꯌꯦꯅ ꯇꯧꯗꯅꯀꯣ ꯀꯪꯂꯥ ꯌꯦꯟꯁꯁꯤꯦ ꯇꯣꯏꯅ ꯆꯥꯔꯝꯃꯦꯕ ꯑꯩꯈꯣꯏꯗꯤ ꯃꯅꯤꯡ ꯀꯥꯞꯝꯗ ꯈꯛꯇꯤꯗ ꯑꯗꯨꯝ ꯇꯤꯡꯉꯒ ꯑꯗꯨꯝ ꯉꯥꯟꯁꯤꯜꯂꯒ ꯑꯗꯨꯝ ꯃꯦꯠꯂ ꯆꯥꯕꯗꯨꯅꯦꯕ ꯍꯥꯎꯗꯤ ꯍꯥꯎꯕꯅꯤ ꯑꯗꯨꯒ ꯑꯩ ꯑꯩꯗꯤ ꯎꯆꯤ ꯃꯅꯥ ꯍꯥꯏꯗꯃꯅꯦ ꯁꯨꯡꯍꯥꯏꯦ ꯍꯥꯏꯅꯗꯤ ꯀꯩꯒꯤꯅꯣ ꯈꯗ ꯅꯟꯗꯟ ꯂꯥꯎꯔꯒ ꯑꯩꯈꯣꯏ ꯆꯥꯕ ꯀꯥꯟꯗ ꯍꯪꯒꯣꯏꯕ ꯑꯃ ꯐꯥꯎꯕꯗꯣ ꯑꯗꯨꯃꯥꯏꯅ ꯇꯧꯗꯅ ꯆꯥꯅꯤꯡꯕ ꯈꯣꯠꯄ ꯐꯥꯎꯕꯗꯣ ꯑꯗꯨꯃꯥꯏꯅ ꯀꯩꯁꯨ ꯆꯥꯅꯤꯡ ꯗꯦꯣ ꯑꯩ ꯀꯪꯂꯥ ꯌꯦꯡꯕꯗꯤ ꯌꯥꯝ ꯄꯥꯝꯃꯦ ꯑꯗꯩ ꯌꯥꯝꯁꯨ ꯆꯥꯔꯛꯑꯦ ꯍꯧꯖꯤꯛꯀꯥꯟꯗꯤ ꯑꯃꯨꯛ ꯈꯪꯗꯦ ꯪꯁꯨ ꯐꯪꯈꯤꯗ꯭ꯔꯦ ꯑꯗꯩ ꯇꯥꯡꯁꯨ ꯌꯥꯝ ꯇꯥꯡꯈ꯭ꯔꯦ ꯀꯃꯥꯏꯅ ꯇꯧꯔꯤꯅꯣ ꯈꯪꯗꯦ ꯍꯥꯟꯗꯤ ꯁꯤ ꯎ ꯑꯀꯪꯕ ꯑꯃ ꯂꯩꯕꯁꯤꯁꯦ ꯆꯣꯡꯗ ꯆꯣꯡꯏꯤ ꯍꯧꯖꯤꯛꯀꯥꯟꯁꯤꯗ ꯑꯗꯨꯒꯨꯝꯕꯗꯣ ꯑꯝꯇ ꯆꯣꯡꯕ ꯈꯣꯠꯄ ꯑꯝꯇ ꯎꯈꯤꯗ꯭ꯔꯦ ꯍꯥꯏꯕ
ꯃꯥꯖꯨ ꯀꯧꯕꯤꯂꯥꯒꯨꯝꯕꯗꯁꯨ ꯀꯧꯕꯤꯂꯥ ꯑꯀꯪꯕꯗꯒꯁꯨ ꯌꯥꯝ ꯆꯣꯡꯒꯜꯂꯦ ꯑꯗꯒꯤ ꯆꯨꯝꯅꯒꯤ ꯋꯥꯁꯦ ꯁꯤꯗꯁꯨ ꯑꯗꯨꯝ ꯆꯣꯡꯉꯦꯕ ꯀꯩꯅꯣꯁꯦ ꯀꯪꯂꯥꯌ‌ꯦꯟꯁ‌ꯦ ꯑꯩꯈꯣꯏꯒꯤ ꯑꯩꯈꯣꯏꯒꯤ ꯌꯨꯝ ꯁꯥꯕꯒꯤ ꯍꯧꯖꯤꯛ ꯑꯩꯈꯣꯏ ꯋꯥ ꯃꯌꯥꯝ ꯑꯃ ꯃꯊꯛꯇ ꯃꯣꯏꯅ ꯁꯒꯥꯏ ꯁꯥꯔꯒ ꯀꯥꯕꯒꯤ ꯊꯝꯃꯤꯖꯤꯡꯖ‌ꯦ ꯁꯤꯁꯨ ꯀꯪꯂꯥꯌ‌ꯦꯟꯗꯤ ꯌꯥꯝ ꯆꯣꯡꯉꯦꯕ ꯑꯗꯨꯏꯑꫭꯏꯔꯥꯖꯨ ꯑꯗꯨꯏꯗꫭ ꯍꯦꯛꯎꯔꯒ ꯆꯥꯔꯥ ꯐꯥꯒꯗꯕꯁꯨ ꯅꯠꯇꯕꯅꯤꯅ ꯑꯩꯈꯣꯏꯅ ꯇꯥꯟ ꯑꯗꯨꯅ ꯑꯗꯨꯝ ꯇꯣꯛꯄ ꯍꯥꯏꯇꯥꯔꯦ ꯍꯣꯏ ꯐꯔꯦ ꯑꯗꯨꯗꯤ ꯑꯩ ꯊꯝꯃꯥꯒꯦꯀꯣ
ꯎꯝ ꯎꯝ ꯎꯝ